ꯑꯥ ꯍꯜꯂꯧ ꯇ꯭ꯔꯣ ꯍꯜꯂꯥꯕ꯭ꯔꯣ ꯑꯥ ꯇꯥꯔꯕꯣ ꯑꯩꯒꯤ ꯚꯣꯏꯁꯇꯣ ꯂꯥꯎꯁ ꯊꯝꯕ ꯌꯥ ꯅꯦꯅꯦ ꯗꯨꯒꯤ ꯑꯥ ꯎꯝ ꯎꯝ ꯀꯩꯅꯣ ꯎꯝ ꯅꯪ ꯀꯩꯅꯣ ꯗꯨꯁ ꯑꯥ ꯃꯥꯁꯇꯔ ꯀꯥꯏꯗ ꯇꯧꯔꯛꯀꯦ
ꯑꯩꯁꯦ ꯑꯥ ꯏꯒꯅꯧꯗ ꯇꯧꯕ ꯃꯥꯁꯇꯔꯁꯦ
ꯑꯥ ꯑꯣ ꯏꯒꯅꯧ ꯏꯒꯅꯧ ꯀꯩꯅꯣꯗ ꯑꯥ ꯃꯅꯤꯄꯨꯔꯒꯤꯗ
ꯍꯣꯏ ꯍꯣꯏ ꯍꯣꯏ
ꯑꯣꯀꯦ ꯑꯣꯀꯦ ꯑꯣꯀꯦ
ꯑꯗꯨꯒꯤ ꯍꯧꯖꯤꯛꯁꯦ ꯑꯩꯅ ꯍꯥꯏꯅꯤꯡꯕꯗꯤ ꯄꯦꯄꯔ ꯋꯥꯟꯁꯦ ꯃꯦꯠꯁꯁꯦ ꯑꯪꯀ ꯇ ꯃꯥꯥꯛꯁꯦ ꯀꯌꯥ ꯒꯤ ꯂꯥꯛꯀꯦ
ꯄꯦꯄꯔ ꯋꯥꯟꯁꯦ ꯍꯟꯗ꯭ꯔꯦꯠꯀꯤ ꯂꯥꯛꯀꯅꯤ
ꯅ ꯃꯦꯠꯁ ꯃꯦꯠꯁ
ꯃꯦꯊꯁ ꯑꯣꯂꯤ ꯐꯥꯏꯚ ꯀꯣꯏꯑꯟꯇꯅꯦ ꯌꯥꯝ ꯂꯨꯗꯦ ꯃꯦꯁ ꯑꯥ ꯌꯥꯝ ꯂꯨꯗꯦ ꯃꯦꯁ ꯌꯥꯝ ꯂꯥꯏꯕ ꯉꯥꯛꯇꯅꯤ ꯂꯥꯏꯕ ꯉꯥꯛꯇ ꯂꯥꯛꯒꯅꯤ
ꯑꯣꯀꯦ ꯐꯥꯏꯚ ꯀꯣꯏꯁꯟ ꯃꯥꯔꯛ ꯇꯔꯥꯒꯤ ꯂꯥꯛꯄ
ꯃꯥꯔꯛ ꯇꯔꯥꯀꯤ ꯑꯥ ꯑꯥ ꯑꯥ ꯔꯤꯖꯅꯤꯡ ꯁ ꯐꯥꯏꯚ ꯍꯥꯏꯕꯗꯤ ꯁꯦꯂꯦꯕꯁꯁꯦ ꯁꯨꯃꯥꯏꯅ ꯂꯩꯕꯅꯦꯕ ꯣ ꯂꯥꯏ ꯇꯦꯟ ꯁꯦꯂꯦꯕꯁ ꯂꯩꯕꯅꯦꯕꯀꯣ ꯀ ꯁꯦꯂꯦꯕꯁ ꯂꯩꯕꯗ ꯐꯥꯏꯚ ꯐꯥꯏꯚ ꯂꯥꯛꯀꯅꯦꯕ ꯁꯦꯂꯦꯕꯁ ꯑꯃꯗ ꯐꯥꯏꯚ ꯀꯣꯏꯁꯟ ꯂꯥꯛꯀꯅꯤꯕ ꯇꯥꯕ꯭ꯔꯥ
ꯈꯪꯉꯦ ꯈꯪꯉꯦ ꯑꯪ ꯒ꯭ꯌꯥꯟ ꯇꯥꯏ ꯎꯝ ꯑꯠꯆꯥ ꯑꯠꯆꯥ ꯑꯗꯨ ꯑꯣꯏꯇꯥꯔꯗꯤ ꯑꯗꯨ ꯑꯣꯏꯔꯗꯤ ꯃ ꯑꯅꯤ ꯔꯤꯖꯅꯤꯡ ꯃꯦꯠꯁꯇꯁꯨ ꯃꯥꯔꯛꯁꯦ ꯍꯨꯟꯗꯣꯛ ꯌꯥꯗꯦꯅꯦ ꯂꯧꯕ
ꯌꯥꯇꯦ ꯌꯥꯇꯦ ꯑ ꯑ ꯑꯥ ꯂꯣꯏꯅ ꯈ꯭ꯋꯥꯏ ꯃꯔꯨ ꯑꯣꯏꯕꯁꯦ ꯄꯦꯄꯔ ꯋꯥꯟꯁꯤꯅꯦꯕ ꯅꯪ ꯅ ꯄꯦ ꯃꯣꯟꯗ ꯍꯨꯟꯗꯣꯛꯄ ꯌꯥꯎꯔꯗꯤ ꯅꯪ ꯆꯥꯟꯁ ꯑꯃ ꯅꯦꯝꯃꯦꯕ ꯑꯗꯨꯗꯅ ꯅꯦꯇꯤꯚ ꯃꯥꯒꯂ ꯂꯩꯇꯕꯅꯤꯅ ꯂꯥꯟꯒꯦꯔꯥ ꯆꯨꯝꯒꯦꯔꯥ ꯆꯨꯁ ꯇꯧꯕꯌꯥ ꯌꯥꯏꯑꯕ
ꯑꯗꯨ ꯅꯪ ꯄꯦꯄꯔ ꯋꯥꯟꯁꯦ ꯂꯥꯏꯔꯤꯛꯇꯒꯤ ꯄꯥꯕ꯭ꯔꯥ
ꯍꯣꯏ ꯂꯥꯏꯔꯤꯛꯇꯒꯤ ꯄꯥꯏ ꯑꯩ ꯂꯥꯏꯔꯤꯛ ꯂꯧꯋꯦ ꯎꯝ
ꯂꯥꯏꯔꯤꯛ ꯑꯗꯨ ꯂꯥꯏꯔꯤꯛꯇꯤ ꯄꯥꯕꯗ ꯑꯗꯨꯝ ꯌꯥꯕ꯭ꯔꯥ
ꯌꯥꯏꯌꯦ ꯌꯥꯏꯌꯦ ꯂꯥꯏꯔꯤꯛꯀꯤ ꯄꯥꯥꯎꯗꯤ ꯌꯥꯝ ꯌꯥꯏ ꯑꯗꯨꯒ ꯅꯪꯅ ꯉꯝꯃꯗꯤ ꯇꯦꯁ ꯁꯦꯔꯤꯁ ꯈꯔ ꯌꯥꯎꯕ ꯍꯥꯏꯗꯤ ꯍꯧꯖꯤ ꯀꯦꯁꯦꯁ ꯌꯥꯝ ꯂꯩꯕꯅꯦꯕ ꯅꯪꯅꯦ ꯅꯪ ꯀꯣꯆꯤꯡ ꯂꯒꯅꯤ ꯅꯪ ꯄꯪ ꯈꯪꯉꯝꯒꯅꯤ
ꯑꯗꯨꯝ
ꯐ꯭ꯔꯤ ꯐ꯭ꯔꯤ ꯃꯣꯐ ꯇꯦꯁ ꯂꯩꯕꯅꯦꯕꯀꯣ ꯑꯣ ꯇꯥꯕ꯭ꯔꯣꯕ꯭ꯔꯣ
ꯇꯥꯏꯌꯦꯦ ꯇꯥꯏꯌꯦ
ꯑꯣ ꯑꯗꯨꯗ ꯅꯪ ꯈꯪꯕ ꯑꯗꯨꯗꯤ ꯁꯨꯝ ꯐ꯭ꯔꯤ ꯃꯣꯛ ꯇꯦꯁꯇ ꯅꯪ ꯇ꯭ꯔꯥꯏ ꯇꯧꯒꯦꯁꯨ ꯌꯥꯏ
ꯑꯣꯀꯦ ꯑꯣꯀꯦ ꯑꯣꯀꯦ ꯑꯗꯨꯏꯗꯤ ꯌꯥꯝ ꯂꯨꯕꯒꯤ ꯋꯥꯗꯤ ꯅꯠꯇꯦꯅꯦ ꯌꯨ ꯖꯤ ꯁꯤ ꯅꯦꯠ
ꯂꯨꯇ ꯂꯨꯇꯦ ꯌꯥꯝ ꯂꯂꯦ
ꯦꯡ ꯑꯦꯛꯖꯥꯝꯒꯨꯝꯕ
ꯑ ꯈꯅꯦ ꯈ ꯈ ꯄ꯭ꯔꯣ ꯈ ꯈ ꯍꯥꯏꯕꯗꯤ ꯋꯥꯟꯁ ꯑꯃꯗꯤ ꯑꯃꯗꯤ ꯅꯪꯒꯤ ꯣ ꯖꯣꯕꯅꯦꯕ ꯖꯣꯕ ꯁꯦꯀ꯭ꯌꯣꯔꯒꯤꯅꯦꯕ ꯅꯠꯇ꯭ꯔꯥ ꯑꯃ ꯑꯁꯤ ꯄꯤ ꯑꯩꯆ ꯗꯤꯁꯤꯗꯤ ꯖꯣꯕ ꯅꯠꯇꯦꯕ ꯂ ꯅꯦ ꯔ ꯅꯦꯕ ꯑꯗꯨꯒꯤꯅꯤꯗ ꯌꯥꯝ ꯂꯨꯗꯝꯕꯅꯦ ꯄꯤ ꯑꯩꯆ ꯇꯤꯗꯤ ꯀꯩꯅꯣꯅ ꯍꯜꯂꯣ
ꯇꯥꯏꯌꯦ ꯇꯥꯏꯌꯦ ꯍꯥꯏ
ꯑꯥ ꯑꯥ ꯄꯤ ꯑꯩꯆ ꯗꯤ ꯑꯦꯛꯖꯥꯝ ꯊꯥꯕ ꯅꯦꯠꯀꯨꯝꯕ ꯊꯥꯕꯁꯤꯗꯤ ꯄꯅ ꯂꯇꯤ ꯄꯣꯀꯣ ꯍꯥꯏꯥꯏ ꯑꯦꯁ ꯑꯦꯁ ꯁꯤ ꯀ ꯀꯗꯥꯇ ꯌꯥꯕ ꯑꯦ ꯁꯤ ꯀꯩꯅꯣ ꯇꯤ ꯄꯤ ꯀ ꯅꯪ ꯑꯩꯆ꯭ꯔꯒꯗꯤ ꯍꯌꯦꯡ ꯅꯪ ꯆꯣꯞꯁ ꯀꯥꯟꯗ ꯄꯨꯔꯥ ꯂꯥꯛ ꯁꯥꯗꯣꯏꯅꯦ ꯅꯪ ꯁꯤ ꯌꯨ ꯁꯤ ꯃ ꯑꯦꯛꯖꯝ ꯊꯥꯔꯅꯤ ꯍꯩꯇ꯭ꯔꯒꯁꯨ ꯑꯦꯛꯖꯥꯝ ꯊꯥꯖꯤꯜꯂ ꯄꯥꯁ ꯇꯧꯔꯗꯤ ꯅꯪ ꯑꯩ ꯇꯝꯗꯣꯏꯅꯦꯕ ꯅꯧꯅ ꯑꯩ ꯑꯩ ꯇꯧꯔꯤꯁꯦ ꯑꯩ ꯃꯥꯔꯀꯦꯇꯤꯡ ꯑꯩ ꯇꯝꯃꯤꯁꯤꯡꯅꯦ ꯑꯩ ꯍꯩꯕ ꯅꯠꯇꯦ ꯀ ꯑꯩꯁꯨ ꯈꯪꯗꯦ ꯖꯦꯔꯣ ꯅꯣꯂꯦꯖꯅꯤ ꯇꯝꯃꯤꯁꯤꯅꯤ
ꯑꯗꯨ ꯐꯥꯔꯁ ꯇꯥꯏꯝ ꯊꯥ ꯇꯧꯕ ꯀꯣꯁꯨ ꯑꯗꯨꯒꯤ
ꯎꯝ ꯎꯝ ꯎꯝ
ꯀꯃꯥꯏꯅ ꯇꯧꯕꯖꯥꯔ ꯌꯨ ꯖꯤ ꯁꯤ ꯅꯦꯠꯀꯤꯁ ꯑꯗꯨꯝ ꯁꯟꯗꯕꯁꯇꯟꯗꯣ ꯈꯪꯅꯤꯡꯕꯅꯤꯅ
ꯑꯗꯣ ꯅꯪ ꯅꯪ ꯉꯝꯃꯗꯤ ꯄꯦꯄꯔ ꯑꯅꯤ ꯊꯥꯖꯤꯜꯂꯣꯗꯅ
ꯑꯁ ꯄꯦꯄꯔ ꯑꯅꯤꯁꯤꯗ ꯑꯩ ꯄꯥꯕ ꯉꯝꯃꯣꯏꯗ ꯁꯣꯝꯒꯤ ꯑꯇꯣꯞꯄ ꯑꯦꯛꯖꯥꯝꯒꯤꯁꯨ ꯍꯣꯠꯅꯕꯅꯤꯅꯀꯣ
ꯎꯝ ꯎꯝ ꯑꯗ ꯎꯗꯤ ꯆꯃꯤ ꯅ ꯑꯗ ꯨꯟꯒꯤ ꯊꯥꯗꯣꯏꯔꯣ ꯗꯤꯁꯦꯝꯕꯔꯒꯤ
ꯗꯤꯁꯦꯝꯕꯔꯒꯤ ꯊꯥꯗꯧꯅꯤꯅ ꯗꯤꯁꯦꯝꯕꯔꯒꯤ ꯄꯦꯄꯔꯄ ꯄꯦꯄꯔ ꯑꯃꯁꯤ ꯊꯥ ꯀꯌꯥꯗ ꯀꯈꯣꯕꯔ ꯗꯎꯕꯉꯝ ꯃꯅꯤ ꯄꯣ ꯋꯥꯟꯁꯦ
ꯄꯦꯄꯔ ꯋꯥꯟꯗꯨꯗꯤ ꯅꯪ ꯊ꯭ꯔꯤ ꯃꯟꯁꯇ ꯉꯝꯒꯅꯤ ꯏꯂꯥꯏ ꯂꯥꯏꯅ ꯏꯐ ꯅꯪꯅ ꯀꯟꯁꯤꯁꯇꯦꯟꯁꯤ ꯑꯣꯏꯅ ꯄꯥꯔꯒꯗꯤ
ꯑꯣꯀꯦ - ꯑꯣꯀꯦ꯫
ꯇꯨꯗꯦ ꯑꯦꯔꯥꯎꯟ ꯁꯤꯛꯁ ꯃꯟꯊꯃꯨꯛꯇꯤ ꯆꯪꯕꯅꯦ
ꯎꯝ ꯑꯗꯨ ꯍꯧꯖꯤꯛ ꯍꯧꯖꯤꯛꯇꯤ ꯄ꯭ꯔꯤꯄꯦꯌꯔ ꯇꯧꯕꯗꯨ ꯑꯗꯨꯝ ꯌꯥꯔꯅꯤꯗ꯫
ꯌꯥꯅꯤ- ꯌꯥꯅꯤ ꯎꯝ꯫ ꯍꯧꯖꯤꯛꯇꯩ ꯄꯦꯄꯔ ꯇꯧꯔꯗꯤ ꯅꯒꯥꯅꯤ ꯫
ꯂꯥꯏꯔꯤꯛꯇꯤꯒꯤ ꯄꯥꯏꯌꯦꯕꯀꯣ ꯑꯗꯨꯝ ꯂꯥꯏꯔꯤꯛꯇꯤꯒꯤ ꯄꯥꯕꯗ ꯑꯗꯨꯝ ꯑꯗꯨꯝ ꯑꯗꯨꯝ ꯑꯗꯨꯝ ꯍꯪꯕ ꯑꯗꯨꯝ ꯂꯥꯏꯔꯤꯛꯇ ꯌꯥꯎꯕ ꯃꯈꯩ
ꯍꯣꯏ ꯍꯣꯏ ꯑꯗꯨꯒ ꯍꯧꯖꯤꯛꯀꯥꯟꯗꯤ ꯌꯨ ꯖꯤ ꯅꯦꯠꯁꯨ ꯑꯟꯄ꯭ꯔꯤꯗꯤꯛꯇꯦꯕꯜ ꯀꯣꯏꯁꯟ ꯑꯃ ꯐꯪꯉꯕꯅꯦ꯫ ꯍꯥꯏꯗꯤ ꯂꯥꯏꯔꯤꯛ ꯇꯒꯤ ꯈꯤꯠꯇ ꯅꯠꯇ ꯕꯤ ꯥ ꯀ ꯈꯔ ꯍꯪꯕꯅꯦꯕ꯫ ꯑꯥꯎꯠꯁꯥꯏꯠ ꯀꯤ ꯍꯥꯏꯗꯤ ꯀꯦꯁ ꯇꯗꯤꯒꯨꯝꯕ ꯏꯐ ꯅꯪ ꯔꯔꯤꯁꯔꯆ ꯃꯩꯊꯣꯂꯣꯖꯤꯅꯤꯗꯅ ꯅꯪ ꯌꯥꯎꯗꯣꯏꯁꯦ ꯑꯗꯣ ꯔꯤꯁꯔꯁ ꯃꯦꯊꯗꯣꯂꯣꯖꯤꯗ ꯌꯥꯝ ꯍꯪꯉꯦꯕ ꯑ ꯁ ꯀꯦ ꯆꯗꯤ ꯑꯣꯏꯅ ꯏꯐ ꯅꯪꯗꯥ ꯄꯦꯄꯔꯁꯦ ꯀꯃꯥꯏꯅ ꯑꯦꯅꯥꯂꯥꯏꯁ ꯇꯧꯒꯅꯤ ꯑꯗꯨꯒ ꯅꯪꯒꯤ ꯑꯥꯔꯇꯤꯀꯜ ꯀꯃꯥꯏꯅ ꯏꯒꯅꯤ ꯀꯥꯏꯅꯀꯣ ꯑꯗꯨꯝ ꯃꯥꯒꯤ ꯀꯩꯅꯣ ꯑꯟꯄꯤꯗꯤꯛ ꯇꯦꯕꯜ ꯀꯣꯏꯁꯟ ꯌꯥꯝ ꯐꯪꯉꯦꯕ ꯍꯥꯟꯅꯒ ꯃꯥꯅꯗꯤꯕ ꯀꯣ ꯎꯝ
ꯑꯣꯀꯦ ꯑꯣꯀꯦ ꯍꯣꯏ ꯇꯥꯏꯌꯦ ꯇꯥꯏꯌꯦ
ꯎꯝ ꯑꯩꯗ ꯍꯥꯟꯅꯗꯤ ꯑꯩꯈꯣꯏꯒꯤ ꯑꯩꯈꯣꯏ ꯃꯇꯝꯗꯗꯤ ꯗꯥꯏꯔꯦꯛ ꯀꯣꯏꯁꯟ ꯍꯪꯉꯝꯃꯦꯕ ꯁꯤꯒꯤ ꯑꯥꯎ ꯊꫭꯔꯖꯦ ꯁꯤ ꯀꯅꯥꯅ ꯏꯔꯝ ꯒꯦ ꯁꯤ ꯑꯥꯎ ꯊꫭꯔꯁꯦ ꯀꯅꯥꯅꯣ ꯃꯦꯁ ꯇ ꯀꯂꯝ ꯌꯥꯝ ꯍꯪꯉꯦꯕ ꯑꯗ ꯍꯧꯖꯤꯛꯅ ꯃꯦꯁ ꯇ ꯀꯂꯝ ꯍꯪꯉꯤꯁꯤꯅ ꯑ ꯗꯨꯃꯥꯏꯅ ꯍꯪꯗ꯭ꯔꯦꯕ ꯍꯧꯖꯤꯛꯅ ꯍꯪꯉꯤꯁꯤꯅ ꯑ ꯔꯤꯁꯔꯁ ꯃꯦꯊꯗꯣꯂꯣꯖꯤꯗ ꯔꯤꯁꯔꯁ ꯑꯣꯞꯖꯦꯛꯇꯤꯞ ꯀꯃꯥꯏꯅ ꯗꯤꯐꯥꯏꯟ ꯇꯧꯒꯅꯤ ꯇꯦꯔꯦꯁꯤꯌꯦꯜꯔꯤꯕꯤꯌꯨ ꯀꯩꯅꯣ ꯀꯥꯏꯅꯣꯀꯣ ꯑꯗꯨꯃꯥꯏꯅ ꯌꯥꯝ ꯍꯪꯒꯠꯂꯛ ꯑꯦꯕ ꯍꯧꯖꯤꯛꯀꯥꯟꯗꯤ ꯀꯦꯁ ꯁ꯭ꯇꯗꯤ ꯑꯣꯏꯅ ꯑꯥ ꯑꯥ ꯆꯦꯟꯖ ꯇꯧꯕ ꯑꯥ ꯑꯥ ꯑꯗꯨꯅꯤꯗ ꯌꯥꯝꯅ ꯀꯩꯅꯣ ꯇꯧꯕ ꯅꯠꯇꯦꯗ ꯈꯤꯇꯪ ꯆꯦꯟꯖ ꯇꯧꯕ ꯍꯥꯏ ꯇꯔꯦ ꯍꯥꯏꯗꯤ ꯗꯤꯕꯂꯞꯇꯣ ꯍꯦꯟꯅ ꯋꯥꯡꯍꯟꯕ ꯍꯥꯏ ꯇꯔꯦ
ꯑꯠꯆꯥ ꯆꯥ ꯎꯝ ꯑꯗꯣ ꯑꯩ ꯑꯣꯀꯦ ꯑꯩꯒꯤ ꯌꯨ ꯖꯤ ꯁꯤ ꯄꯦꯄꯔ ꯋꯥꯟꯒꯤ ꯄꯦꯄꯔ ꯋꯥꯟꯒ ꯇꯨꯒꯤ ꯂꯥꯏꯔꯤꯛꯁꯤ ꯂꯩꯕꯅꯦꯕꯀꯣ ꯌꯨꯝꯗ ꯂꯣꯏ ꯊꯝꯃꯝꯕ
ꯎꯝ ꯎꯝ ꯎꯝ ꯎꯝ
ꯄꯦꯄꯔ ꯋꯥꯟꯁꯤ ꯋꯤꯗꯥꯎꯠ ꯕꯨꯛꯁ ꯑꯗꯨꯝ ꯌꯥꯒꯗ꯭ꯔꯥ
ꯑꯥ ꯌꯥꯏꯌꯦ ꯄꯦꯄꯔ ꯋꯥꯟꯗꯤ ꯋꯤꯗꯥꯎꯠ ꯕꯨꯛꯁꯨ ꯌꯥꯏꯌꯦ ꯏꯐ ꯅꯪ ꯄꯤ ꯗꯕ꯭ꯂꯨ ꯎ ꯀꯩꯅꯣꯗꯣ ꯈꯪꯕ꯭ꯔꯥ ꯌꯨ ꯖꯤ ꯁꯤ ꯅꯦꯠ ꯐꯤꯖꯤꯛꯁ ꯋꯥꯂꯥ ꯐꯤꯖꯤꯛꯁ ꯋꯥꯂꯥ ꯑꯦꯐꯇꯣ ꯈꯪꯕ ꯅꯠꯇ꯭ꯔꯣ ꯑ ꯐꯤꯖꯤꯛꯁ ꯋꯥꯂꯥ ꯅꯪ ꯀꯩꯅꯣ ꯇꯦꯂꯤꯒ꯭ꯔꯥꯝ ꯆ ꯀ ꯐꯤꯖꯤꯛꯁ ꯂ ꯀꯩꯅꯣ ꯊꯥꯋꯣ ꯑ ꯌꯨꯗꯤ ꯁꯤ ꯅꯦꯠ ꯍꯥꯏꯅ ꯊꯥꯎꯑꯣꯕꯀꯣ ꯄꯦꯄꯔ ꯋꯥꯟ ꯍꯥꯏꯅ ꯑꯗꯨ ꯅꯪ ꯖꯣꯏꯟ ꯇꯧꯋ ꯑꯗꯨꯗ ꯃꯣꯏ ꯑꯣ ꯗꯦꯜꯂꯤ ꯁꯨꯝ ꯊꯥꯔꯛꯄꯅꯦ ꯅꯪ
ꯑꯣꯀꯦ ꯑꯣꯀꯦ ꯑꯣꯀꯦ ꯑꯗꯨ ꯑꯗꯨꯝ ꯑꯗꯨ ꯑꯗꯨꯅ ꯑꯗꯨꯝ ꯌꯥꯔꯅꯤ ꯑꯗꯨꯅ ꯑꯗꯨꯝ ꯀꯥꯄ꯭ꯔꯣ
ꯍꯥꯎ ꯇꯥꯏꯦ ꯇꯔꯦ
ꯑꯗꯨꯅ ꯑꯗꯨꯝ ꯌꯥꯔꯒ
ꯌꯥꯏ ꯌꯥꯏ ꯌꯥꯏ ꯑꯥ ꯑꯥ ꯑꯗꯨꯒ ꯅꯪ ꯑꯦꯛꯁꯇ꯭ꯔꯥ ꯑꯣꯏꯅ ꯈꯔꯗꯤ ꯑꯦꯛꯁꯇ꯭ꯔꯥ ꯑꯣꯏꯅ ꯈꯔ ꯄꯥꯎꯀꯣ ꯑꯣꯟꯂꯥꯏꯟꯗ ꯗ ꯍꯥꯏꯕꯗꯤ ꯅꯪ ꯌꯨꯇ꯭ꯌꯨꯕꯀꯨꯝꯕ ꯈꯔ ꯁꯔꯁ ꯇꯧꯔꯒ ꯄꯥ ꯄ ꯑꯗꯨꯗꯒꯤ ꯅꯪ ꯑ ꯀꯩꯅꯣ ꯌꯥ
ꯑꯗꯨ ꯅꯪ ꯅꯪꯁꯨ ꯅꯪꯁꯨ ꯈꯪꯈꯃꯨꯅꯤ ꯏꯝꯣꯔꯦꯟ ꯇꯣꯄꯤꯛꯗꯤꯉꯣꯟ
ꯍꯥꯏꯗꯤ ꯏꯝꯄꯣꯔꯇꯦꯟ ꯇꯣꯄꯤꯛ ꯍꯥꯏꯕꯕꯁꯤꯦ ꯕ꯭ꯔꯣ ꯑ ꯍꯧꯖꯤꯛꯀꯤ ꯑꯩꯅ ꯍꯥꯏꯕꯁꯦ ꯇꯧꯒꯦ ꯇꯧꯒꯦ ꯑꯗꯨꯕꯨꯗꯤ ꯑꯗꯣ ꯌꯥꯝꯅ ꯃꯔꯨ ꯑꯣꯏꯕꯁꯦ ꯑꯁ ꯀꯩꯅꯣꯇꯣ ꯄꯑꯣꯕ ꯑꯩ ꯑꯩ ꯁꯦꯡꯅ ꯍꯥꯏꯒꯦꯕꯀꯣ ꯑ ꯍꯥꯌꯌꯔ ꯏꯖꯨꯀꯦꯁꯟ ꯑꯅ ꯌꯥꯎꯋꯦꯕ ꯃꯣꯏ ꯁꯦꯂꯕꯁꯦꯕ ꯃꯣꯏ ꯁꯦꯂꯦꯕꯁ ꯇꯦꯟ ꯁꯦꯂꯦꯕꯁ ꯂꯩꯕꯅꯦꯕꯀꯣ ꯑꯗꯨꯇꯥꯔꯗꯤ ꯅꯪꯅ ꯃꯔꯨꯑꯣ ꯑꯣꯏꯅ ꯐꯣꯀꯁ ꯄꯤ ꯍꯔ ꯑꯦꯖꯨꯀꯦꯁꯟ ꯑꯗꯨꯗꯒꯤ ꯔꯤꯁꯔꯁ ꯃꯊꯣꯖꯤ ꯔꯤꯁꯔꯁ ꯇꯩ ꯇꯨꯏ ꯑꯗꯨꯒ ꯀꯃꯨꯅꯤꯀꯦꯁꯟ ꯁ꯭ꯀꯤꯜꯅ ꯂꯩ ꯃꯣꯏꯒꯤ ꯀꯃꯨꯅꯤꯀꯦꯁꯟ ꯂꯣꯏ ꯌꯥꯎꯕꯅꯦꯕ ꯑ ꯑꯗꯨ ꯀꯃꯨꯅꯤꯦꯁ ꯁꯀꯜꯗꯣ ꯈꯔ ꯌꯦꯡꯁꯤꯜꯂꯣ ꯑꯗꯨꯒ ꯃꯦꯁꯀꯨꯝꯕ ꯔꯤꯖꯅꯤꯡꯒꯨꯝꯕꯗꯤ ꯅꯪ ꯑꯦꯁ ꯑꯦꯁ ꯁꯤꯒꯤ ꯀꯣꯆꯤꯡ ꯕꯦꯡ ꯀꯣꯆꯤꯡ ꯂꯧꯕꯅꯤꯅ ꯌꯥꯝ ꯊꯤꯅ ꯂꯥꯏꯅꯅ ꯉꯝꯈꯤꯅꯤ ꯍꯣꯏ ꯑꯗꯨꯗꯤ ꯂꯨꯔꯣꯏꯕ ꯑꯗꯨꯗꯤꯩ ꯅꯪꯅ ꯈꯔ ꯗꯥꯇꯥ ꯑꯦꯅꯥꯂꯥꯏꯁꯤꯁ ꯗꯗꯥꯇ ꯑꯩꯅ ꯂꯥꯏꯁꯤꯁꯨ ꯅꯣꯏ ꯌꯥꯎꯔꯝꯒꯅꯤ ꯅꯪ ꯎ ꯀꯩꯅꯣꯗ ꯑꯦꯁ ꯑꯦꯁ ꯁꯤ ꯀꯣꯆꯤꯡꯒꯨꯝꯕꯗ ꯌꯥꯎꯕꯅꯦꯕ ꯍꯥꯏꯗꯤ ꯍꯣꯏ ꯍꯣꯏ ꯗꯇꯥ ꯏꯟꯇꯔꯄꯤꯇꯤꯁꯟꯗꯣ ꯑꯣ ꯑ ꯑꯗꯨ ꯑꯗꯨ ꯑꯗꯨ ꯈꯔ ꯂꯩꯅꯦ ꯍꯥꯏꯗꯤ꯭ꯔꯥ ꯇꯥꯛꯄꯤꯔꯒ ꯔꯤꯖꯅꯤꯡꯗꯤ ꯌꯥꯝ ꯌꯥꯎꯒꯟꯕꯅꯦꯕ ꯁꯤꯁꯦ
ꯍꯣꯏ ꯍꯣꯏ
ꯑꯗꯨꯅ ꯒ꯭ꯔꯥꯐ ꯑꯃ ꯄꯤꯔꯅꯤ ꯅꯠꯇ꯭ꯔ ꯇꯦꯕꯜ ꯄꯤꯔꯅꯤ ꯑꯗꯨꯗꯒꯤꯩ ꯈꯣꯊꯕꯗꯤ ꯌꯥꯝ ꯂꯨꯗꯕꯅꯦ ꯄꯤꯕꯅꯦꯕ ꯑꯗꯨ ꯑꯗꯨ ꯑꯗꯨ ꯑꯗꯨ ꯁ ꯑ ꯀꯩꯅꯣꯗ ꯀꯣꯏꯁꯟ ꯇꯔꯥ ꯀꯨꯟꯃꯨꯛ ꯈꯣꯊꯔꯣ ꯑꯗꯨꯒ ꯅꯪ ꯁꯨꯝꯃ ꯃꯗꯨꯀꯤꯞ ꯇꯧꯕꯁꯨ ꯌꯥꯔꯅꯤꯦ ꯑꯗꯨꯅꯦ ꯈꯔ ꯈꯔ ꯂꯨꯕ ꯍꯥꯏꯕꯨ ꯉꯁꯥꯏꯒꯤ ꯍꯥꯏꯌꯔ ꯏꯗꯨꯀꯦꯁꯟꯒꯨꯝꯕꯁꯦ ꯑꯗꯨꯒ ꯀꯔꯦꯟ ꯑꯦꯐꯤꯌꯔꯁ ꯀꯔꯦꯟ ꯑꯦꯐꯦꯌꯔꯁꯦ ꯑꯥ ꯑꯥ ꯀꯔꯅꯦ ꯐ꯭ꯔꯁꯤ ꯌꯥ ꯇꯅꯦ ꯑꯗꯨ ꯀꯔꯦꯟ ꯑꯦꯐꯤꯌꯔꯁꯦ ꯑꯩꯈꯣꯏꯅ ꯀꯝꯄꯤꯇꯤꯇꯤꯞ ꯑꯦꯛꯖꯥꯝꯗ ꯄꯥꯕ ꯑꯗꯨꯃꯥꯏꯅ ꯄꯥꯗꯧ ꯅꯠꯇꯦꯕ ꯒ꯭ꯌꯥꯟ ꯇꯥꯕ꯭ꯔꯥ ꯀꯝꯄꯤꯇꯤꯇꯤꯚ ꯑꯦꯛꯖꯥꯝꯗꯗꯤ ꯑꯥ ꯍꯥꯏꯔꯣ ꯍꯥꯏꯔꯣ
ꯀꯃꯥꯏꯅ ꯌꯥꯎꯔꯛꯏꯅꯣ ꯄꯦꯄꯔ ꯋꯥꯟꯗꯔꯣ
ꯌꯥꯎꯋꯦ ꯌꯥꯎꯋꯦ ꯄꯦꯄꯔ ꯑꯝ ꯌꯥꯎꯋꯦꯕ ꯑꯗꯣ ꯀꯔꯦꯟ ꯑꯦꯐꯤꯌꯔꯁ ꯌꯥꯎꯕ ꯃꯤꯅꯤꯡ ꯁꯦ ꯍꯥꯏꯔꯛꯀꯦꯕ ꯀꯔꯦꯟ ꯑꯦꯐ꯭ꯌꯔꯁ ꯍꯥꯏ ꯍꯥꯏꯔꯒ ꯅꯪꯅ ꯀꯩꯅꯣꯒꯤ ꯄꯦꯄꯔ ꯇꯦꯟ ꯇꯦꯟ ꯌꯔꯁ ꯕꯦꯛ ꯇꯦꯟ ꯌꯔꯁ ꯇꯦꯟ ꯃꯟꯁ ꯕꯦꯛ ꯀꯥꯏꯅ ꯑꯗꯨ ꯄꯥꯔꯣꯏꯕ ꯒ꯭ꯌꯥꯟ ꯇꯥꯕ꯭ꯔꯥ
ꯎꯝ ꯎꯝ ꯎꯝ
ꯀꯥꯟꯅꯗꯦꯕ ꯑꯗꯨ ꯅꯪ ꯑꯥꯎꯠꯁꯥꯏꯠꯀꯤ ꯑꯝꯇ ꯌꯦꯡꯕ ꯀꯥꯟꯅꯗꯦꯕ ꯅꯪꯅ ꯄꯥꯗꯣꯏꯁꯤꯅꯦ ꯀꯩꯅꯣ ꯏꯖꯨꯀꯦꯁꯟꯒꯤ ꯐꯤꯜꯗ ꯒ꯭ꯌꯥꯟ ꯇꯥꯕ꯭ꯔꯥ ꯍꯥꯏꯕꯗꯤ ꯑꯩꯈꯣꯏꯒꯤ ꯌꯨꯅꯤꯌꯟ ꯃꯤꯅꯤꯁꯇꯔ ꯑꯣꯐ ꯏꯖꯨꯀꯦꯁꯟ ꯀꯩꯅꯣꯒꯤꯅꯤ ꯃꯤꯅꯤꯁꯇ꯭ꯔꯤ ꯑꯣꯐ ꯏꯗꯨꯨꯀꯦꯁꯟꯒꯤ ꯆꯤꯔꯃꯦꯟ ꯀꯅꯥꯅꯣ ꯒ꯭ꯌꯥꯟ ꯇꯥꯕ꯭ꯔꯥ ꯍꯜꯂꯣ ꯑꯥ ꯑꯗꯨ ꯑꯗꯨꯒ ꯀꯩꯅꯣꯒꯤ ꯏꯖꯀꯦꯁꯟ ꯃꯤꯅꯤꯁꯇꯔ ꯑꯣꯐ ꯏꯗꯨꯨꯀꯦꯁꯟꯅ ꯀꯔꯝꯕ ꯏꯝꯄ꯭ꯂꯤꯃꯦꯟꯇꯦꯁꯟ ꯇꯧꯒꯦ ꯑꯦꯅꯤ ꯄꯤꯤ ꯇꯨ ꯊꯥꯎꯖꯟ ꯇ꯭ꯋꯦꯟꯇꯤ ꯇ꯭ꯋꯦꯟꯇꯤꯅ ꯀꯔꯤ ꯍꯥꯏꯒꯦ ꯈꯪꯕ꯭ꯔꯥ ꯑꯁꯤꯒꯨꯝꯕꯒ ꯟꯕ ꯀꯔꯦꯟ ꯑꯦꯐꯦꯌꯔꯁꯁꯦ ꯂꯨꯅ ꯍꯪꯉꯣꯏꯕ ꯍꯣ ꯑꯣꯟꯂꯤ ꯔꯤꯂꯦꯇꯦꯠ ꯇꯨ ꯏꯖꯨꯀꯦꯁꯟ ꯍꯥꯏꯌꯔ ꯏꯖꯨꯀꯦꯁꯟꯗ ꯑ ꯀꯩꯅꯣ ꯊ ꯌꯨꯅꯤꯚꯔꯁ ꯇꯤ ꯂꯦꯕꯦꯜꯗ ꯑꯗꯨꯒ ꯑꯦ ꯑꯦ ꯑꯥꯏ ꯁꯤ ꯇꯤ ꯏꯒꯨꯝꯕ ꯁꯤꯒꯨꯝꯕꯁꯤꯗ ꯌꯦꯡꯒꯗꯕ ꯌꯨ ꯖꯤ ꯁꯤ ꯅꯦꯠ ꯌꯨ ꯖꯤ ꯁꯤ ꯑꯦ ꯑꯦ ꯑꯗꯨꯒ ꯑꯦ ꯑꯥꯏ ꯁꯤ ꯇꯤ ꯂꯩꯔꯦ ꯑꯩ ꯑꯗꯨꯒ ꯍꯟꯗꯛ ꯑꯅꯧꯕꯁꯨ ꯊꯣꯛꯄꯅꯦ ꯍꯩꯁ ꯑꯥꯏ ꯁꯤ ꯑꯦꯟ ꯑꯃ ꯂꯩꯕꯅꯦꯕ ꯑꯗꯨꯒꯨꯝꯕꯗꯣ ꯈꯔꯥ ꯌꯦꯡꯆꯜꯂꯣꯕ
ꯑꯣꯀꯦ
ꯑꯗꯨꯗꯤ ꯈꯤꯇꯪ ꯍꯣꯠꯅꯔꯗꯤ ꯑꯗꯨꯝ ꯉꯝꯕꯒꯤ ꯆꯥꯟꯁ ꯆꯤ ꯂꯩꯅꯦ
ꯅ ꯑꯩ ꯀꯤꯗꯦꯕꯀꯣ ꯑꯣ ꯍꯩꯇꯕ ꯃꯤꯗꯗꯤ ꯄꯦꯄꯔ ꯋꯥꯟꯁꯦ ꯌꯥꯝ ꯂꯨꯏ ꯍꯥꯏꯅꯩꯕ ꯃꯔꯝꯗꯤ ꯀꯩꯒꯤꯅꯣ ꯍꯥꯏꯕ ꯃꯇꯝꯗ ꯃꯣꯏꯅ ꯐꯖꯅ ꯑꯦꯅꯥꯂꯥꯏꯁ ꯇꯧꯗꯕꯩꯅꯦꯕ ꯃꯣꯏꯅꯗꯤ ꯃꯣꯏꯅꯗꯤ ꯃꯥꯔꯛ ꯑꯌꯥꯝꯕꯒꯤ ꯈꯜꯂꯦꯕ ꯕ꯭ꯔꯣ ꯄꯦꯄꯔ ꯇꯨꯗ ꯇꯨ ꯍꯟꯗ꯭ꯔꯦꯗ ꯃꯥꯔꯛꯅꯦꯕ
ꯑ
ꯑꯗꯨꯅ ꯇꯨ ꯍꯟꯗ꯭ꯔꯦꯠꯔꯛ ꯋꯥ ꯍꯟꯗ꯭ꯔꯦ ꯃꯥꯔꯛꯀ ꯇꯨꯟꯗ꯭ꯔꯦ ꯃꯥꯔꯛꯇꯤꯐ ꯑꯣꯕꯤꯌꯁꯂꯤ ꯇꯨ ꯍꯗ꯭ꯔꯦꯠ ꯃꯥꯔꯛꯇ ꯍꯣꯠꯅꯕ ꯇꯥꯕꯅꯤꯅꯅꯦ
ꯑꯣꯀꯦ ꯑꯣꯀꯦ ꯑꯗꯨꯗꯤ ꯄꯨꯟꯅ ꯃꯥꯔꯛꯁꯦ ꯀꯌꯥ ꯑꯣꯏꯕꯅꯣ
ꯊ꯭ꯔꯤ ꯍꯟꯗ꯭ꯔꯦꯠ ꯊ꯭ꯔꯤ ꯍꯟꯗ꯭ꯔꯦꯠ
ꯑ ꯊ꯭ꯔꯤ ꯍꯟꯗ꯭ꯔꯦꯗꯁꯤꯗ ꯖꯤ ꯑꯥꯔ ꯑꯦꯐ ꯀꯠ ꯑꯣꯞꯁꯤꯦ ꯀꯌꯥ ꯑꯣꯏꯕ
ꯅꯣꯏ ꯅꯣꯏ ꯄꯣꯂꯤꯇꯤꯀꯦꯜ ꯁꯥꯏꯟꯁꯀꯤꯗ ꯑꯔꯥꯎꯟ ꯇꯨ ꯍꯟꯗ꯭ꯔꯦꯗ ꯏꯁꯀꯣꯔ ꯇꯧꯔꯦ ꯅꯪ ꯖꯤꯦ ꯑꯥꯔ ꯑꯦꯐ ꯐꯪꯒꯅꯤ ꯀꯝꯄꯜꯁꯔꯤ
ꯑꯆꯥꯆꯥ ꯄꯦꯄꯔ ꯋꯥꯗ ꯄꯦꯄꯔ ꯇꯨꯗ ꯈꯤꯇꯪ ꯍꯟꯗ꯭ꯔꯦꯗ ꯍꯦꯟꯅ ꯂꯧꯒꯗꯧꯕꯅꯤꯅꯦ
ꯄꯦꯄꯔ ꯇꯨꯗꯅ ꯍꯟꯗ꯭ꯔꯦꯗ ꯍꯦꯟꯅ ꯂꯧꯔꯣ ꯋꯥꯟ ꯐꯤꯐꯇꯤꯃꯨꯛ ꯂꯧꯗꯕ ꯌꯥꯗꯦꯕ ꯏꯁꯀꯣꯔꯗꯤ ꯋꯥꯟ ꯐꯤꯐꯇꯤ ꯇꯧꯒꯗꯧꯕ ꯄꯦꯄꯔ ꯀꯩꯅꯣꯗ ꯅꯪ ꯄꯦꯄꯔ ꯇꯨꯗ ꯑꯦ ꯄꯦꯄꯔ ꯇꯨꯗ ꯑꯥ ꯑꯥꯎꯠ ꯑꯣꯐ ꯇꯨ ꯍꯟꯗ꯭ꯔꯦꯗꯠꯇ ꯅꯪ ꯋꯥꯟ ꯐꯤꯐꯇꯤ ꯏꯁꯀꯣꯔꯗ ꯇꯧꯅꯕꯉ ꯍꯣꯠꯅꯧꯕ ꯍꯣꯏ ꯑꯗꯨꯒ ꯄꯦꯄꯔ ꯋꯥꯟꯁꯤꯅ ꯑꯔꯥꯎꯟ ꯁꯚꯦꯟꯇꯤ ꯑꯩꯠꯇꯤ ꯃꯨꯛꯀꯤ ꯍꯣꯠꯅꯧꯕ ꯍꯟꯗ꯭ꯔꯦꯗꯠꯇꯨꯗ ꯑꯗꯨ ꯑꯣꯏꯏꯔꯗꯤ ꯅꯪ ꯑꯔ ꯇꯨ ꯍꯟꯗ꯭ꯔꯦꯠ ꯄ꯭ꯂꯁ ꯍꯦꯜꯂꯦꯗꯅ ꯑꯗꯨꯗ ꯅ ꯀ ꯅꯦꯒꯤꯇ ꯃꯥꯥꯛꯇ ꯂ ꯂꯩꯇꯦ ꯕꯅꯪ ꯔꯣꯡ ꯀꯣꯏꯁꯟꯗꯤ ꯂꯥꯛꯀꯅꯤꯅ ꯑꯗꯨ ꯈꯣꯠꯄ ꯃꯇꯝꯗꯪꯁ ꯇꯨ ꯍꯟꯗ꯭ꯔꯦꯗꯇꯤ ꯌꯎꯔꯦꯗꯅ
ꯊꯗꯅꯦ ꯎꯝ
ꯑꯗꯨꯅꯤ ꯑꯗꯨ ꯅꯪꯅ ꯃꯦꯅꯦꯖꯃꯦꯟꯗ ꯊꯥꯕ ꯑꯣꯏꯔꯒꯗꯤ ꯅꯪ ꯑꯔꯥꯎꯟ